ꯍꯜꯂꯣ ꯇꯥꯔꯥꯔꯕꯣ ꯑꯁ ꯉꯥꯏꯍꯥꯛꯇꯪꯁꯦ ꯑꯩꯈꯣꯏꯁꯨ ꯈꯔꯗꯤ ꯁꯥꯔꯝꯕꯅꯤꯗ ꯂꯩꯆꯤꯟꯣꯡ ꯈꯔ ꯃꯥꯡꯖꯜꯂꯒ ꯅꯣꯡꯁꯦ ꯉꯥꯏꯍꯥꯛꯇꯪꯗꯤ ꯑꯗꯨꯝ ꯈꯔ ꯆꯨꯊꯔꯦ ꯕꯀꯣ ꯈꯟꯖꯤꯜꯂꯒ ꯁꯥꯕ ꯈꯤꯇꯪꯗꯤ ꯐꯩꯌꯦ
ꯑꯣ ꯅꯨꯡꯉꯥꯏꯅꯤꯌꯦ ꯅꯣꯡ ꯆꯨꯕꯗ ꯑꯩꯈꯣꯏꯁꯨ ꯅꯣꯡꯗꯤ ꯈꯔ ꯃꯪꯉꯦ ꯃꯄꯥꯟꯁꯦ ꯑꯗꯨꯒ ꯑꯝ ꯆꯥꯛꯅꯩꯑꯌꯦ ꯀꯟꯅ ꯍꯧꯖꯤꯛ ꯁꯥꯗꯤ ꯁꯥꯕꯗꯤ ꯐꯖꯅ ꯁꯥꯔꯦ
ꯑꯁ ꯑꯗꯨꯗꯣ ꯁꯥꯕꯁꯦ ꯂꯩꯐꯝ ꯆꯥꯐꯝ ꯑ ꯈꯪꯗꯕꯅꯦ ꯑꯗꯨꯒ ꯁꯥꯕꯒꯤꯀꯣ ꯁꯝꯅꯗ ꯃꯩꯒ ꯃꯨꯠꯈꯤꯕꯗꯣ ꯊꯣꯛꯣꯛꯑꯗꯤꯅꯦ ꯀꯩꯅꯣ ꯇꯧꯕꯅ ꯌꯥꯝꯅ ꯅꯨꯡꯉꯥꯏꯕꯅꯦ ꯑꯩꯈꯣꯏꯒꯤ ꯎ ꯐꯖꯅ ꯎꯖꯥꯎꯒꯨꯝꯕ ꯑꯃ ꯍꯧꯕ ꯑꯗꯨꯒꯤ ꯂꯝꯍꯥꯡꯗ ꯐꯝꯕ ꯎ ꯒꯤ ꯃꯔꯨꯝꯗꯒ ꯂꯩꯕ ꯑꯗꯨꯅꯤꯅꯦ
ꯑꯁ ꯑꯩꯈꯣꯏ ꯁ꯭ꯋꯥꯏꯗꯗꯤ ꯀꯥꯏꯗꯒꯤ ꯎꯖꯥ ꯃꯈꯥꯗꯒ ꯃꯐꯝꯝ ꯑꯃꯁꯁꯨ ꯏꯪꯗꯕꯤꯅꯦ ꯑꯗꯨꯅ ꯍꯧꯖꯤꯛ ꯀꯩꯅꯣ ꯃꯩ ꯂꯥꯛꯑꯦ ꯃꯩ ꯂꯥꯛꯄꯗꯒꯤ ꯑꯩ ꯔꯨꯝ ꯏꯪꯅꯕ ꯉꯥꯛꯇꯪ ꯊꯥꯔꯒ ꯍꯧꯖꯤꯛ ꯐꯝꯃꯒ ꯂꯩ ꯅꯠꯇ꯭ꯔꯗꯤ ꯉꯝꯗ꯭ꯔꯦ ꯁꯥꯕꯅ ꯈꯤꯇꯪꯗ ꯃꯤꯅꯤꯠ ꯀꯩꯅꯣ ꯑꯃ ꯃꯨꯠꯄꯗ ꯑꯩꯈꯣꯏ ꯏꯁꯥ ꯍꯨꯃꯥꯡꯁꯦ ꯑꯣꯔꯔꯅꯦ ꯇꯥꯔꯤꯁꯦ
ꯑꯗꯩ ꯀꯩꯅꯣꯁꯨ ꯇꯧꯕꯅꯦ ꯎꯝ ꯁꯥꯕꯗꯨ ꯅ ꯍꯛ ꯆꯥꯡꯁꯦ ꯍꯦꯜꯂꯒꯗꯤ ꯑꯩꯈꯣꯏꯒꯤ ꯀꯩꯅꯣ ꯇꯧꯕ ꯍꯥꯏꯇꯥꯔꯦ ꯑꯗꯨꯝ ꯐꯤꯁꯦ ꯃꯄꯥꯟꯗ ꯐꯧꯗ꯭ꯔꯁꯨ ꯑꯗꯨꯝ ꯄꯨꯡꯀꯥꯗ ꯐꯥꯎꯕꯗ ꯑꯗꯨꯝ ꯀꯪꯕꯤꯗꯣ ꯑꯗꯨꯃꯥꯏꯅ ꯇꯧꯕ ꯌꯥꯎꯕꯅꯦ
ꯀꯥꯗ ꯑꯗꯨꯝ ꯑꯩꯈꯣꯏꯗꯤ ꯀꯩꯅꯣ ꯇꯧꯋꯦ ꯀꯥꯗ ꯑꯗꯨꯝ ꯐꯦꯟ ꯊꯥꯔꯒ ꯑꯣꯏꯅ ꯐꯧꯕꯗꯣ ꯑꯗꯨꯃꯥꯏꯅ ꯑꯌꯥꯝꯕ ꯐꯧꯋꯦ ꯑꯗꯨ ꯃꯄꯥꯟꯁꯦ ꯍꯥꯏꯗꯤ ꯀꯩꯅꯣ ꯑꯣꯏꯅ ꯀꯪꯗꯦꯕ ꯐꯦꯟꯒꯤ ꯑꯩꯈꯣꯏ ꯀꯩꯅꯣꯗꯣ ꯅꯨꯡꯁꯤꯠ ꯌꯥꯎꯔꯗ꯭ꯔꯗꯤ ꯑꯃꯨꯛ ꯀꯪꯗꯕ ꯑꯣꯏꯕꯤꯗꯣ ꯑꯣꯏꯕ
ꯎꯝ ꯑꯗꯣ ꯍꯧꯖꯤꯛ ꯎꯝ ꯑꯗꯣ ꯍꯧꯖꯤꯛꯀꯥꯟꯁꯦ ꯀꯔꯤ ꯀꯔꯤ ꯃꯊꯦꯜꯅ ꯍꯥꯎꯔꯤꯒꯦ
ꯍꯧꯖꯤꯛꯀꯥꯟꯁꯦ ꯑꯗꯨꯝ ꯍꯧꯖꯤꯛꯀꯤ ꯃꯇꯝꯒꯤ ꯑꯦꯟꯁꯥꯡ ꯍꯥꯏꯔꯒꯗꯤ ꯑꯗꯨꯝ ꯀꯩꯊꯦꯜꯗ ꯍꯧꯖꯤꯛ ꯊꯣꯛꯏꯁꯦ ꯈꯥꯃꯦꯟ ꯑꯁꯤꯟꯕꯤ ꯁꯦꯕꯣꯠ ꯑꯗꯒꯤ ꯈꯣꯡꯗ꯭ꯔꯨꯝ ꯃꯥꯏꯔꯦꯟ ꯁꯤꯒꯨꯝꯕ ꯑꯗꯨꯝ ꯀꯩꯅꯣ ꯇꯧꯋꯦ ꯆꯥꯏꯑ ꯑꯗꯒꯤ ꯑꯩꯈꯣꯏꯒꯤ ꯀꯩꯅꯣ ꯃꯅꯥ ꯃꯁꯤꯡ ꯑꯁꯪꯕ ꯀꯩꯅꯣꯗꯤ ꯐꯪꯗ꯭ꯔꯦ ꯌꯥꯝ ꯐꯖꯅ ꯁ꯭ꯋꯥꯏꯗ ꯑꯗꯨꯒ ꯐꯪꯕ ꯃꯐꯝꯁꯨ ꯂꯩ ꯑꯗꯨꯗ ꯑꯃꯨꯛꯃꯨꯛ ꯆꯠꯄ ꯃꯇꯝꯗꯗꯤ ꯀꯩꯅꯣ ꯇꯧꯔꯦ ꯂꯩ ꯄꯤꯔꯦ ꯑꯗꯨꯒ ꯁꯤꯗꯤ ꯀꯩꯅꯣ ꯂꯐꯨꯊꯔꯣ ꯏꯔꯣꯟꯕ ꯆꯥꯈ꯭ꯔꯦ ꯅꯍꯥꯟ ꯂꯩꯔꯛꯄ ꯑꯗꯨꯗꯤ ꯍꯥꯎꯔꯦ ꯌꯥꯝ ꯇꯥꯡ ꯇꯥꯡꯅ ꯆꯥꯏ
ꯎꯝ ꯃꯥꯅꯦ ꯑꯗꯩ ꯄꯣꯠ ꯆꯩꯁꯨ ꯑꯗꯨꯝ ꯇꯥꯡꯉꯝꯗꯣꯏꯅꯤ ꯃꯑꯣꯡ ꯃꯥꯟꯗꯅ ꯑꯩꯈꯣꯏ ꯁꯣꯝ ꯐꯪꯕ ꯄꯣꯠꯁꯤꯡꯁꯦ ꯑꯗꯨꯒ ꯀꯩꯅꯣꯁꯨ ꯎꯝ ꯑꯗꯒꯤ ꯍꯧꯖꯤꯛꯁꯦ ꯁꯥꯕꯅꯤꯅꯀꯣ ꯑꯗꯨꯝ ꯑꯁꯤꯟꯕꯒꯨꯝꯕ ꯑꯗꯨꯝ ꯊꯣꯡꯕꯁꯨ ꯑꯗꯨꯝ ꯆꯟꯅꯔ ꯑꯅꯤꯅ ꯈꯜꯂꯦ ꯁꯨꯝ ꯀꯥꯡꯁꯣꯏ ꯑꯣꯏꯔꯒꯁꯨ ꯂꯩꯗꯅ ꯁꯥꯔꯛꯄꯁꯦ
ꯑꯁ ꯊꯥꯎꯁꯤꯃꯗꯤ ꯁꯨꯡꯆꯥꯥ ꯆꯥꯅꯤꯡꯗ꯭ꯔꯦ ꯊꯥꯎ ꯆꯥꯕꯗꯣ ꯑꯗꯩ ꯑꯌꯨꯛꯀꯨꯝꯕ ꯆ ꯆꯥꯕꯗꯤ ꯀꯩꯅꯣꯝ ꯈꯔ ꯐꯩꯌꯦꯕ ꯑꯗꯨꯒ ꯀꯩꯅꯣꯒꯨꯝꯕ ꯆꯥꯕꯁꯦ ꯑꯩꯈꯣꯏꯒꯤ ꯅꯨꯃꯤꯗꯥꯡꯗ ꯆꯥꯕꯁꯤꯗꯤ ꯑꯗꯨꯝ ꯀꯩꯅꯣ ꯇꯧꯋꯦ ꯁꯥꯕꯒꯤ ꯇꯨꯝꯕ ꯉꯝꯗꯕꯗꯣ ꯊꯥꯎ ꯆꯥꯔꯗꯤ ꯑꯗꯨꯃꯥꯏꯅ ꯑꯣꯏꯌꯦ ꯑꯗꯨꯅ ꯑꯗꯨꯝ ꯑꯆꯝꯕ ꯑꯗꯨꯝ ꯆ ꯊꯥꯎ ꯌꯥꯎꯗꯕꯤꯒꯤ ꯄꯣꯠ ꯆꯥꯕꯁꯦ ꯑꯗꯨꯝ ꯐꯨꯠꯂꯒꯒꯨꯝꯕ ꯇꯥꯕ ꯑꯗꯨꯅ ꯈꯔ ꯍꯥꯎꯋꯦ ꯐꯨꯠꯂꯒꯨꯝꯕ ꯑꯗꯨꯝ ꯆꯥꯔꯦ ꯑꯌꯥꯝꯕ ꯑꯗꯒꯤ ꯑꯗꯨꯝ ꯃꯍꯤ ꯍꯥꯏꯗꯤ ꯀꯩꯅꯣꯒꯨꯝꯕ ꯀꯥꯡꯁꯣꯏꯒꯨꯝꯕ ꯊꯣꯡꯉꯒ ꯑꯗꯨꯃꯥꯏꯅ ꯆꯝꯅ ꯑꯗꯨꯝ ꯆꯥꯕꯗꯨꯅ ꯑꯗꯨꯝ ꯈꯔ ꯍꯥꯎꯋꯦ ꯑꯗꯨ ꯆꯥꯛꯁꯨ ꯌꯥꯝꯅ ꯆꯥꯅꯤꯡꯕ ꯐꯥꯎꯗꯦ ꯑꯩ ꯁꯥꯕ ꯍꯦꯟꯃꯟꯕꯒꯤ ꯏꯁꯥ ꯑꯗꯣ ꯆꯥꯛꯂꯥꯑꯝꯃꯁꯨ ꯑꯩꯈꯣꯏꯒꯤ ꯉꯥꯏꯍꯥꯛ ꯂꯩꯔꯒ ꯑꯗꯨꯝ ꯏꯁꯤꯡꯒꯨꯝꯕ ꯃꯌꯥꯝ ꯊꯛꯏꯗꯅꯀꯣ ꯑꯗꯨꯒꯤ ꯏꯁꯤꯡꯗꯨ ꯊꯛꯆꯟꯈ꯭ꯔꯒ ꯀꯥꯟꯗ ꯑꯗꯨꯝ ꯄꯨꯛꯀ ꯊꯥꯡꯒꯠꯄꯁꯨ ꯌꯥꯎꯋꯦ
ꯎꯝ ꯑꯗꯨꯗꯤ ꯑꯗꯨꯗ ꯂꯩꯔꯕꯝꯅꯤꯅ ꯑꯩꯈꯣꯏꯒꯤ ꯆꯥꯛꯀꯗꯤ ꯏꯁꯥꯅ ꯑꯗꯨꯝ ꯊꯣꯡꯉꯝꯕꯅꯤꯅ ꯊꯣꯡꯕ꯭ꯔꯥ
ꯊꯣꯡꯉꯦ ꯏꯁꯥꯅ ꯑꯗꯨꯝ ꯊꯣꯡꯉꯦꯅꯦ ꯑꯌꯨꯛꯁꯨ ꯅꯨꯃꯤꯗꯥꯡꯁꯨ ꯑꯗꯒꯤ ꯇꯥꯜꯂꯀꯥꯟꯗꯗꯤ ꯑꯗꯨꯝ ꯊꯣꯡꯅꯕ ꯅꯨꯃꯤꯠꯀꯁꯨ ꯌꯥꯎꯋꯦ ꯑꯗꯩ ꯑꯗꯨꯝ ꯆꯥꯗꯕ ꯅꯨꯃꯤꯠꯁꯨ ꯌꯥꯎꯋꯦ ꯑꯗꯩ ꯀꯩꯅꯣ ꯑꯆꯥꯄꯣꯠꯀꯨꯝꯕ ꯑꯃ ꯆꯁꯤꯜꯂꯒ ꯑꯗꯨꯝ ꯇꯣꯛꯞꯄ ꯅꯨꯃꯤꯠꯁꯨ ꯌꯥꯎꯋꯦ ꯑꯗꯒꯤ ꯊꯕꯛꯀꯨꯝꯕ ꯁꯨꯝ ꯆꯠꯄꯗꯗꯤ ꯑꯗꯨꯝ ꯑꯆꯥꯕꯄꯒꯨꯝꯕ ꯆꯔꯥ ꯍꯦꯟꯗꯣꯛꯑꯦ
ꯑꯗꯩ ꯀꯩꯅꯣ ꯇꯧꯕꯁꯨ ꯌꯥꯎꯕ꯭ꯔꯥ ꯑꯗꯨ ꯂꯩꯖꯦ ꯑꯩ ꯏꯇꯣꯝꯗ ꯂꯩꯔꯥ ꯁꯨꯝ ꯃꯤ ꯑꯅꯤ ꯑꯍꯨꯝ ꯁꯨꯝ ꯏꯃꯥꯟꯅꯕ ꯑꯇꯣꯞꯄ
ꯑꯩ ꯍꯧꯖꯤꯛꯄꯨꯗꯤ ꯀꯩꯅꯣ ꯇꯧꯋꯦ ꯏꯇꯣꯝ ꯗ ꯂꯩꯌꯦ ꯍꯧꯖꯤꯛꯇꯤ ꯑꯗꯨꯝ ꯑꯩꯈꯣꯏꯒꯤ ꯀꯩꯅꯣ ꯑꯣꯏꯅ ꯂꯩꯕꯅꯦꯕ ꯑꯩꯈꯣꯏꯒꯤ ꯏꯃꯨꯡ ꯃꯈꯩ ꯑꯣꯏꯅ ꯄꯨꯂꯞ ꯂꯩꯕꯅꯦꯕ ꯁꯤꯗ ꯑꯗꯣ ꯃꯣꯏꯁꯦ ꯌꯨꯝ ꯆꯠꯅꯈꯤꯕ ꯑꯗꯣ ꯑꯃꯨꯛ ꯆꯪꯗꯤ ꯆꯪꯉꯛ ꯑꯅꯤ ꯑꯗꯣ ꯍꯧꯖꯤꯛ ꯀꯩꯅꯣ ꯏꯊꯟꯗ ꯂꯩꯌꯦ ꯍꯧꯖꯤꯛꯄꯨꯗꯤ
ꯎꯝ ꯑꯗꯨꯝ ꯂꯩ ꯃꯐꯝꯗꯤ ꯂꯩꯕꯁ ꯅꯨꯡꯉꯥꯏꯕ꯭ꯔꯥ ꯁꯥꯖꯔꯁꯨ
ꯑꯧ ꯅꯨꯡꯉꯥꯏꯌꯦ ꯑꯗꯨꯝ ꯑꯩꯈꯣꯏꯁꯦ ꯑꯗꯨꯝ ꯀꯩꯅꯣ ꯍꯥꯏꯗꯤ ꯅꯨꯃꯤꯗꯥꯡ ꯀꯩꯅꯣ ꯀꯩꯅꯣꯒꯨꯝꯕꯗꯗꯤ ꯌꯥꯝ ꯅꯨꯡꯉꯥꯏꯇꯦꯕꯀꯣ ꯍꯥꯏꯗꯤ ꯁꯨꯝ ꯃꯄꯥꯟꯒꯨꯝꯕꯒꯤ ꯁꯤ ꯀꯩꯅꯣꯁꯦ ꯎꯗꯕꯒꯤ ꯍꯥꯏꯇꯥꯔꯦꯅꯦ ꯀꯩꯅꯣꯒꯨꯝꯕ ꯌꯥꯎꯗꯦꯕ ꯑꯩꯈꯣꯏꯁꯦ ꯕꯦꯜꯀꯣꯅꯤꯒꯨꯝꯕ ꯌꯥꯎꯦ ꯇꯕꯒꯤ ꯑꯗꯨꯝꯕꯗꯤ ꯅꯨꯡꯉꯥꯏꯇꯦ ꯑꯗꯨꯒꯤꯗꯤ ꯑꯗꯨꯒ ꯑꯗꯨꯝ ꯆꯤꯛꯄ ꯑꯗꯣ ꯀꯩꯅꯣ ꯄꯤꯒꯤ ꯑꯩꯈꯣꯏꯒꯤ ꯅꯤꯟ ꯈꯣꯡꯕ ꯃꯈꯣꯜ ꯃꯌꯥꯝꯗꯣ ꯑꯗꯨꯝꯕ ꯇꯥꯗꯦꯕ ꯑꯩꯈꯣꯏꯒꯤ ꯀꯥꯁꯤꯅ ꯑꯃꯨꯛ ꯑꯗꯨ ꯇꯥꯗꯕꯒꯤ ꯗꯤ ꯑꯩꯈꯣꯏ ꯌꯥꯝꯅ ꯆꯤꯛꯅ ꯂꯩꯕꯗꯣ ꯉꯥꯛꯇꯪ ꯄꯣꯊꯥꯒꯦ ꯍꯥꯏꯔꯁꯨ ꯑꯗꯨꯝ ꯃꯐꯝꯁꯦ ꯃꯐꯝ ꯃꯐꯝ ꯂꯩꯌꯦꯕ ꯑꯗꯨꯝ ꯍꯥꯏꯗꯤ ꯃꯣꯏ ꯑꯗꯨ ꯂꯩꯕ ꯃꯐꯝꯗꯣ ꯑꯗꯨꯝ ꯌꯥꯝꯅ ꯂꯝꯕꯤꯒꯤ ꯅꯤꯡꯈꯣꯡ ꯃꯈꯣꯟꯁꯦ ꯑꯗꯨꯝ ꯇꯥꯕ ꯒꯥꯔꯤ ꯔꯤꯒꯤ ꯃꯈꯣꯟ ꯑꯗꯨꯝ ꯇꯥꯕ ꯍꯥꯏꯇꯥꯔꯦꯅꯦꯀꯣ ꯑꯗꯨꯝꯕꯗꯨꯣ ꯅꯨꯡꯉꯥꯏꯇꯦꯗꯅ ꯂꯩꯕ ꯇꯨꯝꯕ ꯈꯣꯠꯄꯗꯁꯨ ꯑꯗꯨꯗꯤ ꯑꯣꯏꯗ꯭ꯔꯦ ꯑꯗꯨꯗ ꯆꯤꯛꯑꯦ ꯌꯥꯝꯅ ꯆꯤꯛ ꯆꯤꯛ ꯂꯥꯎꯔꯒ ꯏꯪꯉꯦ ꯃꯈꯣꯟꯁꯦ ꯀꯩꯅꯣꯝ ꯊꯣꯡ ꯂꯣꯟꯁꯤꯟꯈꯤꯕꯗꯣ ꯑꯗꯨꯝ ꯃꯈꯣꯟꯁꯦ ꯀꯩ ꯇꯥꯗꯕꯤꯗꯣ ꯑꯗꯨꯃꯥꯏꯅ ꯑꯣꯏꯕꯒꯤ ꯑꯗꯨꯝ ꯅꯨꯡꯉꯥꯏꯌꯦ ꯂꯥꯏꯔꯤꯛ ꯄꯥꯄꯒꯨꯝꯕꯁꯨ ꯑꯗꯨꯝ ꯅꯨꯡꯉꯥꯏꯔꯦ ꯑꯗꯨꯗꯤ ꯑꯗꯨꯒ ꯅꯨꯡꯊꯤꯟꯗꯕꯨꯗꯤ ꯌꯥꯝ ꯀꯟꯅ ꯁꯥꯕꯁꯨ ꯑꯣꯏꯗꯦ ꯑꯗꯨꯒ ꯅꯨꯃꯤꯗꯥꯡꯗꯗꯤ ꯌꯥꯝ ꯁꯥꯏ ꯍꯥꯏꯗꯤ ꯀꯩꯅꯣꯒꯤ ꯑꯣꯏꯅ ꯑꯩꯈꯣꯏ ꯆꯦꯛꯀꯤ ꯌꯨꯝ ꯑꯣꯏꯔꯕꯅꯤꯅꯀꯣ ꯑꯗꯨꯝ ꯅꯨꯃꯤꯗꯥꯡꯗꯗꯤ ꯑꯗꯨꯝ ꯈꯔꯁꯨ ꯍꯤꯠꯇꯨ ꯊꯥꯗꯣꯛꯏꯗꯅꯀꯣ
ꯃꯥꯅꯦ ꯃꯥꯅꯦ ꯑꯌꯨꯛ ꯅꯨꯡꯊꯤꯟꯗꯅ ꯅꯨꯡꯁꯥꯒꯤ ꯃꯉꯥꯗꯣ ꯃꯣꯏꯅ ꯆꯨꯞꯁꯟꯕꯗ ꯏꯪꯕ ꯑꯗꯨꯒ ꯑꯃꯨꯛ ꯅꯨꯡꯗꯥꯡꯗꯅ ꯑꯃꯨꯛꯇꯨ ꯊꯥꯗꯣꯔꯛꯇꯣꯏꯅꯤꯗ ꯁꯥꯗꯣꯏꯅꯦ ꯑꯣꯞ ꯆꯥꯛꯅꯕ
ꯍꯣꯏ ꯑꯗꯨꯅ ꯅꯨꯡꯗꯥꯡꯗꯗꯤ ꯑꯗꯨꯝ ꯀꯩꯅꯣ ꯀꯥ ꯃꯅꯨꯡꯁꯤꯦ ꯏꯪꯍꯟꯅꯕ ꯌꯥꯏ ꯌꯥꯎꯗ꯭ꯔꯒꯗꯤ ꯑꯦꯁꯤ ꯌꯥꯎꯗ꯭ꯔꯒꯗꯤ ꯑꯗꯨꯝ ꯌꯥꯗꯦ
ꯎꯝ ꯑꯗꯒꯤ ꯑꯁ ꯑꯩꯁꯨ ꯍꯣꯔꯦꯟꯁꯦ ꯁꯨꯃꯥꯏꯅ ꯇꯧꯋꯔꯤꯅꯦ ꯑꯩꯁꯨ ꯍꯟꯗꯛꯁꯦ ꯑ ꯅꯣꯏꯈꯠꯂꯦꯕ ꯌꯥꯝꯅꯀꯣ ꯑꯗꯨꯗ ꯑꯩꯁꯦ ꯁꯥꯖꯦꯜ ꯈꯔ ꯇꯧꯁꯤꯔꯥ ꯍꯦꯛ ꯅꯨꯡꯗꯥꯡꯏꯝꯒꯨꯝꯕꯁꯦ ꯍꯦꯛ ꯁꯥꯖꯦꯜ ꯍꯦꯛ ꯏꯁꯥ ꯆꯣꯡꯕꯤ ꯈꯣꯠꯄꯤꯁꯤ ꯈꯤꯇꯪ ꯇꯧꯅꯤ ꯍꯨꯃꯥꯡ ꯂꯧꯊꯣꯛꯄ ꯍꯥꯏꯇꯥꯔꯦ ꯑꯗ ꯅꯣꯏꯕꯁꯤꯁꯨ ꯅꯣꯏꯕ ꯍꯥꯏꯁꯤꯗꯤ ꯑꯐꯕ ꯅꯠꯇꯦꯅ ꯁꯨꯝ ꯍꯥꯏꯕꯗꯤ ꯂꯥꯏꯅꯥ
ꯍꯣꯏ ꯑꯅꯣꯏꯕꯕꯁꯤꯦ ꯀꯥꯟꯅꯕ ꯅꯠꯇꯦ
ꯎꯝ ꯑꯗꯒꯤ ꯑꯃꯨꯛ ꯀꯥꯏꯗꯩ ꯍꯟꯗꯛ ꯃꯇꯝ ꯃꯃꯥꯡ ꯃꯇꯝ ꯈꯔ ꯍꯥꯏꯇꯥꯔꯦ ꯑꯗꯨꯗꯗꯤ ꯊꯥꯎ ꯊꯨꯝꯁꯤꯁꯨ ꯈꯔ ꯑꯗꯨꯝ ꯆꯥꯈ꯭ꯔꯦ ꯑꯗꯨꯒ ꯇꯦꯜꯒꯤ ꯑꯣꯏꯕ ꯄꯣꯠ ꯆꯩꯁꯤꯁꯨ ꯈꯔ ꯌꯥꯝ ꯆꯥ ꯁꯪꯉ ꯑꯗꯨ ꯏꯁꯥꯅ ꯈꯔ ꯅꯣꯏ ꯈꯠꯄ ꯏ ꯆꯥꯎꯕ ꯍꯥꯏꯒꯗ꯭ꯔꯥ ꯑ ꯅꯣꯏꯕꯗ ꯅꯣꯏꯕꯗ ꯅꯣꯏꯕꯗ ꯑꯗꯨꯅꯅꯦ ꯑꯩꯁ ꯍꯧꯖꯤꯛ ꯈꯤꯇꯪ ꯈꯤꯇꯪ ꯆꯥꯕ ꯍꯧꯔꯦ ꯄꯨꯔꯦ
ꯑ ꯑꯗꯨ ꯀꯩꯅꯣ ꯇꯧꯒꯅꯣ ꯅꯣꯏꯔꯗꯤ ꯀꯩꯅꯣ ꯑꯩꯈꯣꯏꯒꯤ ꯀꯩꯅꯣꯁꯦ ꯆꯥꯒꯅꯣ ꯆꯥꯛ ꯑꯩꯈꯣꯏꯗꯤ ꯆꯥꯛ ꯑꯩꯈꯣꯏꯗꯤ ꯑꯌꯥꯝꯕꯅ ꯆꯥꯛ ꯆꯥꯏꯗꯅ ꯆꯥꯛ ꯌꯦꯥꯡꯝ ꯆꯥꯏꯗꯅ ꯑꯩ ꯑ ꯑꯩꯣꯏꯒꯤꯩꯅꯣ ꯆꯥꯛꯁꯦ ꯏꯟꯊꯥꯡ ꯆꯥꯕꯗ ꯑꯩꯈꯣꯏꯒꯤ ꯃꯍꯤ ꯇꯣꯠꯂꯒ ꯆꯥꯕ ꯍꯥꯏꯕ ꯑꯃ ꯂꯩꯗꯅ ꯃꯍꯤꯒꯨꯝꯕ ꯍꯩꯖꯤꯜꯂꯒ ꯑꯗꯨꯝ ꯇꯣꯠꯂꯒ ꯆꯥꯏꯗꯅ ꯑꯌꯥꯝꯕꯅ ꯑꯗꯨꯗꯣ ꯃꯍꯤꯁ ꯆꯥꯒꯅꯨ ꯏꯟꯁꯥꯡꯒꯨꯝꯕꯒꯤ ꯑꯗꯨ ꯑꯣꯏꯔꯒꯗꯤ ꯅꯣꯏꯗꯕꯅꯦ ꯍꯥꯏꯗꯤꯦ ꯑꯗꯨꯒ ꯆꯥ ꯕꯨ ꯌꯥꯝ ꯈꯤꯇꯪ ꯆꯥꯕꯗꯨ ꯈꯤꯇꯪ ꯍꯟꯊꯕꯤꯔꯛꯑꯣ ꯑꯗꯨꯒ ꯍꯥꯏꯗꯤ ꯑꯩꯈꯣꯏꯒꯤ ꯃꯍꯤꯒꯨꯝꯕ ꯇꯣꯠꯂꯒ ꯆꯥꯔꯝꯃꯒꯁꯨ ꯑꯩꯈꯣꯏꯒꯤ ꯑꯗꯨꯝ ꯈꯔ ꯀꯪꯂꯞꯅ ꯆꯥꯕ ꯍꯥꯏꯕ ꯑꯃ ꯂꯩꯗꯅ ꯑꯗꯨꯝ ꯀꯩꯅꯣꯒꯨꯝꯕ ꯃꯄꯪꯒꯨꯝꯕꯒꯗ ꯆꯥꯕꯗꯣ ꯑ ꯃꯍꯤꯁꯦ ꯁꯨꯡꯇꯣ ꯇꯣꯠꯇꯕ ꯁꯥꯒꯨꯝꯕ ꯊꯣꯡꯉꯁꯨ ꯁꯨ ꯃꯍꯤ ꯇꯣꯠꯇꯕ ꯑꯗꯨ ꯑꯣꯏꯇꯥꯔꯒꯗꯤ ꯁꯕ ꯍꯥꯏꯕꯗꯤ ꯅꯣꯏꯈꯠꯇꯦ ꯍꯥꯏꯌꯦꯕ ꯃꯍꯤꯁꯤꯗ ꯄꯨꯂꯞ ꯑꯩꯈꯣꯏ ꯊꯣꯡꯕ ꯈꯣꯠꯄꯒꯤ ꯀꯩꯅꯣꯁꯦ ꯄꯨꯂꯞ ꯌꯥꯎꯋꯤꯗꯅ ꯑꯗꯨ ꯑꯗꯨꯅ ꯑꯁꯤꯁ ꯃꯍꯤ ꯆꯥꯕꯕꯁꯤ ꯈ꯭ꯋꯥꯏꯗꯒꯤ ꯐꯠꯇꯦ ꯁꯤꯅ ꯈ꯭ꯋꯥꯏ ꯅꯣꯏ ꯍꯥꯏ
ꯃꯥꯅꯦ ꯑꯗꯒꯤ ꯁꯨꯝ ꯆꯝꯊꯣꯡꯒꯨꯝꯕ ꯊꯥꯎꯍꯧꯗꯕꯤꯗ ꯑꯣꯏꯔꯗꯤ ꯐꯕ ꯑꯗꯣ ꯁꯥ ꯉꯥ ꯁꯨꯝ ꯊꯣꯡꯕꯒꯤ ꯥꯎ ꯍꯥꯎꯔ ꯅꯤꯀꯥꯏ ꯆꯥꯕ ꯑꯗꯨꯅꯦꯕ ꯐ ꯌꯥꯝꯅ ꯅꯣꯏꯕꯗ ꯃꯇꯦꯡ ꯄꯥꯡꯗꯣꯏꯁ
ꯍꯣꯏ ꯍꯣꯏ ꯍꯧꯖꯤꯛꯀꯥꯟ ꯑꯗꯨꯅꯦ ꯌꯥꯝꯅ ꯁꯤ ꯀꯩꯅꯣ ꯇꯧꯕꯁꯦ ꯑꯅꯥꯕꯁꯦꯀꯣ ꯍꯧꯖꯤꯛꯀꯥꯟꯁꯦ ꯍꯥꯏꯗꯤ ꯆꯤꯟꯖꯥꯛꯁꯨ ꯃꯈꯟ ꯃꯈꯜ ꯍꯥꯏꯗꯤ ꯑꯩꯈꯣꯏ ꯍꯥꯟꯅ ꯆꯥꯅꯔꯝꯗꯕ ꯆꯤꯟꯖꯥꯛꯁꯨ ꯑꯅꯧꯕꯅꯤ ꯍꯥꯏꯗꯅ ꯃꯌꯥꯝ ꯑꯃ ꯍꯧꯖꯤꯛ ꯀꯩꯅꯣ ꯇꯧꯔꯦꯗꯅ ꯊꯣꯛꯅꯔꯛꯑꯦꯗꯅꯀ ꯀꯣ ꯃꯈꯟ ꯃꯈꯜ ꯍꯧꯖꯤꯛꯀꯥꯟꯗꯤ ꯑꯉꯥꯡꯁꯨ ꯀꯔꯤꯁꯨ ꯑꯗꯨꯝ ꯌꯥꯝ ꯆꯥꯅꯈꯠꯂꯛꯑꯦꯕ ꯑꯍꯟꯁꯨ ꯍꯥꯏꯗꯤ ꯃꯈꯟ ꯃꯈꯜ ꯆꯤꯟꯖꯥꯛꯀꯤ ꯀꯩꯅꯣꯁꯤ ꯌꯥꯝꯅ ꯃꯈꯜ ꯃꯈꯟꯁꯦ ꯌꯥꯝ ꯌꯥꯝꯈꯠꯂꯑꯦ ꯍꯥꯏꯇꯥꯔꯦ ꯍꯥꯟꯅ ꯑꯩꯈꯣꯏꯅ ꯎꯔꯝꯗ ꯃꯌꯥꯝ ꯎꯔꯦꯗꯅ
ꯎꯝ
ꯅ ꯑꯗꯨꯗꯣ ꯃꯌꯥꯝꯗꯨ ꯆꯥꯥꯁꯜꯂꯒ ꯑꯩꯈꯣꯏꯗ ꯀꯥꯟꯅꯕꯁꯤꯅ ꯀꯩꯅꯣꯁꯨ ꯈꯪꯗꯕ ꯑꯗꯨꯒ ꯑꯗꯨꯝꯕ ꯃꯌꯥꯝꯗꯣ ꯆꯥꯥꯁꯜꯂꯝꯅꯤꯅ ꯅꯥꯕ ꯈꯣꯠꯄꯁꯨ ꯌꯥꯝ ꯍꯦꯟꯒꯠꯂꯦ ꯑꯗꯒꯤ ꯂꯩꯥꯏꯅꯥꯒꯨꯝꯕ ꯃꯈꯜ ꯃꯈꯜꯁꯨ ꯊꯣꯛꯂꯛꯑꯦ ꯍꯥꯟꯅ ꯇꯧꯗꯕ ꯂꯩꯥꯏꯅꯥ ꯑꯗꯨꯒ ꯑꯗꯨꯝ ꯈꯪꯗꯦ ꯃꯌꯥꯝ ꯑꯃ ꯑꯅꯧꯕ ꯃꯌꯥꯝ ꯊꯣꯛꯂꯛꯑꯦ ꯑꯗꯨꯅ ꯑꯩꯈꯣꯏ ꯆꯥꯕ ꯊꯛꯄꯁꯤꯗ ꯆꯦꯛꯁꯤꯟꯕ ꯇꯥꯔꯦ ꯍꯟꯗꯛ ꯑꯗꯒꯤ ꯍꯛꯆꯥꯡ ꯁꯥꯖꯦꯜ ꯈꯔ ꯇꯧꯕꯤꯕ ꯇꯥꯔꯦ ꯅꯣꯡꯃꯒꯤ ꯄꯨꯡꯈꯥꯏ ꯑꯃ ꯀꯨꯝꯕ
ꯀꯩꯅꯣꯗꯤ ꯌꯨꯝꯗ ꯂꯥꯛꯄꯗꯤ ꯁꯨꯝ ꯀꯔꯤ ꯊꯥꯗꯒ ꯂꯥꯛꯇꯣꯏ ꯃꯥꯟꯒꯦ ꯁꯨꯝ ꯋꯥꯠꯂꯤꯕ꯭ꯔꯥ ꯁꯨꯝ ꯑꯗꯨꯒꯤ
ꯑ ꯊꯣꯛꯂꯛꯄꯁꯦ ꯑꯗꯨꯝ ꯊꯣꯛꯇꯤ ꯊꯣꯛꯅꯤꯡꯕꯅꯦ ꯑꯩꯁꯦ ꯍꯟꯗꯛꯁꯦ ꯊꯣꯛ ꯊꯣꯛꯀꯦꯗꯤ ꯇꯧꯔꯝꯕꯅꯦ ꯑꯗꯣ ꯑꯗꯨꯝ ꯊꯣꯛꯈꯤꯗ꯭ꯔꯦ ꯊꯣꯛꯈꯤꯗ꯭ꯔꯤꯁꯦ ꯑꯩꯁꯦ ꯑꯗꯨꯝ ꯇꯟꯁꯨ ꯇꯜꯂꯕ ꯑꯗꯒꯤ ꯑꯩꯁꯦ ꯁꯤ ꯁꯨꯝ ꯀꯩꯅꯣꯁꯨ ꯇꯧꯔꯕ ꯍꯥꯏꯗꯤ ꯑꯩꯁꯤ ꯊꯕꯛ ꯈꯔ ꯑꯃꯁꯨ ꯂꯩꯕ ꯁꯨꯝ ꯑꯗꯨꯁꯨ ꯊꯕꯛꯁꯦ ꯂꯣꯏꯁꯤꯟꯒꯦ ꯑꯗꯩ ꯈꯟꯗꯅ ꯑꯗꯨꯝ ꯊꯣꯛꯂꯛꯄꯒꯤ ꯑꯩ ꯀꯩꯅꯣ ꯐꯥꯎꯕꯗꯤ ꯊꯣꯛꯂꯛꯄꯒꯤ ꯀꯩꯅꯣꯗꯤ ꯂꯩꯔꯝꯃꯕꯅꯦ ꯑꯗꯣ ꯊꯣꯛꯂꯛꯈꯤꯗ꯭ꯔꯦ ꯑꯗꯣ ꯀꯛꯀꯅꯤ ꯍꯟꯗꯛ ꯀꯩꯅꯣ ꯍꯟꯗꯛꯀꯤ ꯊꯥ ꯂꯣꯏꯁꯤꯜꯂꯛꯄ ꯁ꯭ꯋꯥꯏꯒꯨꯝꯕ ꯃꯑꯣꯡ ꯌꯦꯡꯉꯒ ꯑꯩꯒꯤ ꯀꯩꯅꯣꯒꯤ ꯊꯥꯈꯤꯕ ꯀꯩꯅꯣ ꯃꯌꯥꯝꯒꯤ ꯃꯑꯣꯡ ꯌꯦꯡꯉꯒ ꯊꯂꯛꯀꯅꯤ ꯊꯣꯛꯂꯛꯀꯦꯗꯤ ꯈꯜꯂꯤ ꯂꯩꯗꯤ ꯂꯩꯅꯤꯡꯉꯤ ꯑꯗꯣ ꯎꯄꯥꯏ ꯂꯩꯇꯦ
ꯍꯣꯏ ꯃꯇꯥꯡ ꯃꯇꯝꯅꯅꯤ ꯑꯗꯨꯕꯨꯗꯤ ꯑꯗꯨ ꯊꯣꯛꯂꯛꯄꯗ ꯑꯗꯨꯗ ꯑꯩꯈꯣꯏ ꯃꯌꯥꯝ ꯊꯦꯡꯅꯔ ꯂꯣꯏꯔꯦ ꯅꯠꯇ꯭ꯔꯥ ꯑꯩꯈꯣꯏ ꯍꯥꯏꯕꯗꯤ ꯁꯨꯝ ꯃꯌꯥꯝ ꯄꯨꯜꯂꯒ ꯂꯥꯡꯃꯤꯟ ꯈꯣꯝꯃꯤꯟꯗꯅ ꯇꯧꯕꯗꯣ ꯀꯨꯏꯔꯦ ꯍꯥꯏꯕ ꯇꯧꯈꯤꯗꯕ
ꯍꯣꯏ ꯍꯣꯏ ꯑꯗꯨꯝ ꯍꯧꯖꯤꯛꯀꯥꯟꯗꯤꯗꯣ ꯆꯠꯂꯒ ꯀꯩꯅꯣꯗ ꯑꯗꯨꯝ ꯇꯨꯔꯦꯜꯒꯨꯝꯕꯗ ꯑꯗꯒꯤ ꯆꯤꯡꯒꯨꯝꯕꯗ ꯑꯗ ꯆꯠꯂꯒ ꯆꯥꯕ ꯊꯛꯄꯁꯤꯁꯨ ꯑꯗꯨꯝ ꯅꯨꯡꯉꯥꯏꯕꯅꯤ
ꯑꯗꯨꯁꯨ ꯅꯨꯡꯉꯥꯏ ꯑꯗꯒꯤ ꯑꯩꯈꯣꯏ ꯁꯣꯝꯗ ꯑꯩꯈꯣꯏꯒꯤ ꯒꯥꯔꯗꯦꯟ ꯀꯌꯥ ꯑꯗꯒꯤ ꯄꯥ꯭ꯔꯛ ꯀꯣꯏꯐꯝ ꯑꯗꯒꯤ ꯑꯗꯒꯤ ꯑꯗꯨꯝꯕ ꯁꯨꯝ ꯆꯤꯡꯌꯥ ꯇꯝꯌꯥꯗꯁꯨ ꯐꯖꯕ ꯃꯐꯝ ꯌꯥꯝ ꯂꯩꯔꯦ ꯑꯗꯨꯒ ꯍꯧꯖꯤꯛꯁꯦ ꯑꯩꯈꯣꯏꯒꯤ ꯀꯩꯅꯣꯗꯁꯨ ꯃꯌꯥꯝꯅ ꯁꯨꯝ ꯑꯩꯈꯣꯏꯒꯤ ꯄꯤꯛꯅꯤꯛꯀꯨꯝꯕ ꯆꯠꯄꯁꯦ ꯁꯝꯅꯝꯅꯔ ꯑꯩꯈꯣꯏ ꯁꯣꯝ ꯖꯒꯥꯁꯤꯗ ꯍꯥꯏꯇꯥꯥꯔꯦ ꯑꯗꯨꯝ ꯐꯖ ꯐꯖꯕ ꯃꯐꯝ ꯌꯥꯝ ꯂꯩꯔꯦ ꯍꯥꯏꯔꯤꯕ
ꯍꯣꯏ ꯅꯨꯡꯉꯥꯏꯌꯦ ꯑꯗꯒꯤ ꯆꯤꯟꯖꯥꯛꯁꯨ ꯆꯤꯟꯖꯥꯛꯁꯨ ꯆꯥꯈꯤꯗꯕ ꯆꯤꯟꯖꯥꯛ ꯑꯗꯨꯝ ꯌꯥꯝ ꯆꯥꯅꯤꯡꯉꯦ ꯍꯧꯖꯤꯛꯀꯥꯟꯗ ꯍꯥꯏꯗꯤ ꯁꯨꯝ ꯀꯩꯅꯣꯗ ꯂꯩꯔꯀꯥꯟꯗ ꯈꯪꯉꯛꯑꯦꯕ ꯆꯤꯟꯖꯥꯛꯁꯦ ꯑ ꯀꯥꯎꯕꯨ ꯀꯥꯎꯔꯛꯄꯒ ꯌꯥꯎꯔꯛꯑꯦꯅ ꯍꯥꯏꯗꯤ ꯍꯥꯏꯗꯤ ꯁꯝ ꯍꯥꯏꯗꯤ ꯁꯨꯝ ꯃꯤꯅ ꯀꯛꯥꯏ ꯍꯥꯏꯔꯀꯥꯟꯗ ꯑꯩꯈꯣꯏꯗ ꯀꯩ ꯍꯥꯏꯗꯣꯏꯅꯣ ꯍꯥꯏꯔꯀꯥꯟꯗ ꯑꯦ ꯁꯤ ꯆꯥꯏꯒ ꯍꯥꯏ ꯀꯩꯅꯣ ꯑꯗꯨꯏꯗꯣ ꯀꯃꯥꯏꯅ ꯇꯧꯕꯅꯣ ꯀꯩ ꯀꯥꯎꯕꯒꯁꯨ ꯑꯗꯨꯝ ꯌꯥꯎꯋꯦ ꯃꯔꯛ ꯃꯔꯛꯇ ꯀꯔꯤꯅꯣꯁꯨ ꯎꯈꯤꯗꯕꯗꯣ ꯀꯨꯏꯏ ꯑꯗꯨꯝ ꯀꯨꯏꯔꯛꯑꯕꯒꯤ ꯍꯥꯏ ꯇꯔꯦꯅꯦ
ꯃꯥꯅꯦ ꯃꯥꯅꯦ ꯍꯥꯏꯕꯗꯤ ꯇꯣꯏꯅ ꯁꯤꯖꯤꯟꯅꯗꯕꯅꯤꯅ ꯁꯨꯝ ꯚꯥꯞ ꯑꯣꯏꯗ꯭ꯔꯁꯨ ꯀꯥꯎꯔꯛꯄꯗꯣ ꯒꯤꯅꯤ ꯇꯁ
ꯑꯗꯨꯃꯥꯏꯅ ꯂꯩ
ꯎꯝ ꯍꯣ ꯐꯔꯦ ꯑꯗꯨꯗꯤ ꯅꯪꯁꯨ ꯉꯥꯛꯄ ꯊꯥꯖꯔꯣ ꯑꯩꯁꯨ ꯊꯝꯃꯒꯦ ꯊꯕꯛ ꯈꯔ ꯂꯣꯏꯁꯤꯟꯕꯤꯒꯦ
ꯍꯣꯏ ꯍꯣꯏ ꯍꯣꯏ ꯑꯥ ꯊꯝꯃꯦ ꯑꯗꯨꯗꯤ ꯑꯥ